ꯎ ꯋꯥꯔꯤ ꯃꯈꯥ ꯆꯠꯊꯖꯩ ꯑꯩꯃꯨꯛ ꯍꯥꯏꯔꯛꯀ‌ꯦ
ꯍꯥꯏꯔ‌ꯣ ꯍꯥꯏꯔꯣ
ꯑꯩꯅꯦ ꯑꯗꯨꯃ ꯂꯩꯔꯦꯗꯅꯀꯣ ꯑꯩꯅ ꯌꯥꯝ ꯄꯥꯝꯖꯕ ꯑꯃꯒ ꯂꯩꯌꯦꯕ ꯂꯝ ꯈꯤꯇꯪ ꯐꯪꯉꯗꯤꯅꯦ ꯑꯩꯅ ꯍꯧꯖꯤꯛ ꯈꯜꯂꯤꯁꯦ ꯍꯌꯦꯡ ꯃꯐꯝ ꯆꯥꯕ ꯂꯝ ꯑꯃ ꯂꯩꯔꯕ ꯀꯨꯏꯅꯁꯨ ꯆꯠꯀꯗꯕ ꯑꯩꯈꯣꯏꯒꯤ ꯅꯥꯠꯀꯁꯨ ꯃꯔꯤ ꯂꯩꯅꯕ ꯍꯥꯏꯇꯥꯔꯦꯅꯦꯀꯣ ꯅꯥꯠ ꯕꯤꯖꯤꯅꯦꯁ ꯑꯣꯏꯔꯒꯁꯨ ꯅꯥꯠꯀꯁꯨ ꯃꯔꯤ ꯂꯩꯅꯕ ꯀꯨꯏꯅꯁꯨ ꯆꯠꯀꯗꯕ ꯃꯤꯔꯣꯜ ꯃꯤꯔꯣꯟꯜꯅ ꯂꯩꯍꯧꯔꯁꯨ ꯑꯗꯨꯝ ꯀꯥꯟꯅꯍꯧꯔꯗꯧꯕ ꯑꯩꯈꯣꯏꯒꯤ ꯂꯨꯍꯣꯡꯕꯗ ꯁꯤꯖꯤꯟꯅꯔꯤꯕ ꯀꯨꯟꯗꯣ ꯑꯁꯦ
ꯑꯥ
ꯁꯤꯒꯤ ꯐꯥꯔꯝꯅꯦꯕ ꯑꯩꯅ ꯇꯧꯅꯤꯡꯉꯤꯁꯦ
ꯀꯨꯟꯁꯦ ꯍꯧꯖꯤꯛ ꯄꯥꯟꯅꯗ꯭ꯔꯕ꯭ꯔꯣ ꯌꯥꯝꯅ
ꯊꯤꯕ ꯐꯪꯅꯗ꯭ꯔꯕꯅꯦ ꯂꯨꯍꯣꯡꯕꯗ ꯍꯥꯏꯗꯤꯅꯦ ꯀꯩꯒꯤꯅꯣ ꯍꯥꯏꯀꯥꯟꯗ ꯊꯥꯏꯅꯗꯤ ꯂꯩꯀꯥꯏꯗ ꯀꯨꯟꯗꯣꯁꯨ ꯂꯣꯏ ꯍꯧꯅꯩꯗꯅ
ꯍꯧꯔꯝꯃꯤ ꯑꯩꯈꯣꯏ ꯁꯨꯋꯥꯏꯗꯁꯨ
ꯑꯗꯨꯅꯦ ꯑꯩ ꯏꯕꯟ ꯌꯨꯝꯗ ꯍꯧꯔꯝꯃꯤꯅꯦ ꯑꯩꯈꯣꯏꯒꯤ ꯃꯥꯡꯖꯜꯂꯛꯑꯦꯕ ꯁꯨꯝ ꯈꯪꯕ꯭ꯔꯥ ꯑꯗꯨꯕꯨ ꯑꯩꯈꯣꯏꯗꯤ ꯀꯨꯟꯗꯣꯁꯤ ꯌꯥꯎꯗꯕ ꯃꯛ
ꯑꯗꯣ ꯆꯨꯝꯕꯨꯗꯤ ꯌꯥꯝ ꯆꯨꯝꯃꯦ ꯎꯨꯝ ꯍꯌꯦꯡꯋꯥꯏꯐꯥꯎ ꯂꯩꯍꯧꯒꯗꯕ ꯈꯣꯠꯀꯗꯕ ꯍꯥꯏꯁꯦ ꯑꯗꯣ ꯆꯥꯡ ꯅꯥꯏꯅ ꯌꯣꯟꯕꯕꯨ ꯉꯝꯒꯗ꯭ꯔꯣ
ꯆꯥꯡ ꯅꯥꯏ ꯆꯥꯡ ꯅꯥꯏꯅ ꯌꯣꯟꯕꯕꯨ ꯀꯩꯅꯣ ꯑꯁ ꯃꯅꯤ ꯄꯨꯨꯔꯗ ꯑꯍꯥꯝꯕꯅꯤ ꯀꯩꯅꯣ ꯑꯣꯏꯗꯣꯏꯁꯦ ꯅꯪ ꯀꯩꯅꯣ ꯅꯪ ꯈꯜꯂꯤꯗꯨꯕꯣ ꯑꯩ ꯍꯥꯏꯈ꯭ꯔꯁꯦ ꯐꯥꯝꯁꯦ ꯇꯧꯔꯅꯤꯗꯅ ꯀꯨꯟꯗꯣꯒꯤ ꯐꯥꯔꯝꯁꯦ ꯇꯧꯔꯅꯤꯅ ꯑꯦꯗꯚꯔꯇꯥꯏꯁ ꯇꯧꯔꯅꯤ ꯁꯥꯠꯂꯛ ꯄ ꯃꯇꯝꯁꯤꯗ ꯑꯦꯗꯕꯔꯇꯥꯏꯁ ꯇꯧꯔꯅꯤꯗꯅ ꯁꯤꯖꯟꯖꯦ ꯂꯨꯍꯣꯡꯕꯗ ꯂꯦꯞꯄꯤꯁꯦ ꯀꯥꯂꯦꯟ ꯈꯛꯇꯅꯦꯕ ꯑꯦꯛꯁꯦꯞ ꯀꯥꯂꯦꯟ ꯀꯥꯂꯦꯟ ꯀꯩꯅꯣ ꯀꯥꯂꯦꯟ ꯏꯉꯥ ꯁ꯭ꯋꯥꯏꯁꯦ ꯈꯔ ꯂꯦꯞꯄꯅꯦꯕ ꯂꯨꯍꯣꯡꯕꯒꯤ ꯁꯤꯖꯟꯁꯦꯀꯣ ꯑꯣꯛꯇꯣꯕꯔ ꯅꯕꯦꯝꯕꯔ ꯗꯤꯁꯦꯝꯕꯔ ꯖꯅꯋꯥꯔꯤ ꯐꯦꯕꯋꯥꯔꯤ ꯃꯥꯔꯁ ꯐꯥꯎꯅꯦꯕ ꯍꯣꯡꯗꯣꯏꯁꯦ ꯂꯨꯍꯣꯡꯕꯁꯦ ꯑꯗꯨ ꯃꯔꯛꯇ ꯊꯋꯥꯟ ꯊꯥꯗ ꯍꯣꯡ ꯍꯣꯡꯖꯟꯕꯒ ꯌꯥꯎꯔꯤꯄꯣꯅꯦ ꯑꯗꯨꯁꯨ ꯈꯥꯎꯩꯒ ꯇꯧꯁꯤ ꯈꯟꯗꯅ ꯇꯧꯔꯤꯁꯤꯕꯨꯕ ꯂꯨꯍꯣꯡꯕ ꯁꯤ ꯁꯨꯡꯂꯦꯕ ꯂꯦꯞ ꯄꯔꯣꯏ ꯑꯗꯨꯒ ꯄ꯭ꯂꯁ ꯑꯩꯈꯣꯏ ꯃꯅꯤꯄꯨꯔꯒꯤ ꯃꯥ ꯌꯥꯝꯅ ꯑꯩꯈꯣꯏ ꯃꯩꯇꯩ ꯃꯆꯥꯒꯤꯀꯣ ꯌꯥꯝꯅ ꯀꯩꯅꯣ ꯑꯣꯏꯕꯁꯦ ꯂꯛꯖꯔꯤ ꯌꯥꯝ ꯇꯧꯋꯦꯕ ꯑꯗꯨꯏ ꯃꯊꯛꯇ ꯀꯩ ꯍꯥꯏꯒꯦ ꯀꯨꯟꯗꯣꯁꯦ- ꯍꯧꯖꯤꯛꯇꯤ ꯐꯪꯗꯕꯩ ꯋꯥꯅꯤ ꯀꯩꯒꯨꯝꯕ ꯐꯪꯗ꯭ꯔꯦ ꯍꯥꯏ ꯇꯔꯗꯤ ꯑꯣꯗꯔ ꯇꯧꯅꯔꯦꯕ ꯀꯨꯟꯗꯣꯁꯦ ꯀꯥꯏꯗꯅꯣ ꯊꯤꯕꯤꯔꯛꯑꯣ ꯈꯣꯠꯄꯤꯔꯛꯑꯣꯅ ꯇꯧꯔꯒ ꯑꯗꯨꯒ ꯑꯩꯅ ꯀꯨꯟꯗꯣꯁꯦ ꯁꯥꯠꯂꯦ ꯈꯜꯂꯁꯦ ꯆꯍꯤ ꯑꯃ ꯅꯤ ꯂꯩꯔ ꯃꯇꯨꯡꯗ ꯐꯖꯅ ꯀꯨꯟꯗꯣ ꯐꯥꯝ ꯇꯧꯔꯦ ꯀꯨꯟꯗꯣ ꯃꯐꯝ ꯁꯨꯃꯥꯏꯅ ꯂꯩꯔꯦ ꯈꯪꯕꯗꯅꯦ ꯀꯣꯏꯕ ꯂꯥꯛꯄꯗꯗ ꯐꯅꯌꯥꯝ ꯄꯩꯁꯥ ꯂꯧꯕ ꯌꯥꯅꯤ ꯑꯗꯨꯏ ꯃꯊꯛꯇ ꯄ꯭ꯂꯁ ꯂꯍꯣꯡꯉꯝꯗꯥꯏꯗ ꯀꯨꯟꯗꯣ ꯍꯦꯛꯄꯒꯤ ꯚꯤꯗꯤꯌꯑꯣꯐꯧ ꯅꯝꯒꯦ ꯍꯥꯏꯔꯛꯀꯅꯤ ꯔꯤꯜꯁꯐꯧ ꯅꯝꯒꯦ ꯍꯥꯏꯔꯛꯀꯅꯤ ꯇꯧꯗꯣꯏꯁꯦ ꯍꯧꯖꯤꯛꯇꯤ ꯔꯤꯜꯁꯀꯤ ꯃꯇꯝꯅꯤ ꯏꯟꯁꯇꯥꯒ꯭ꯔꯥꯝꯒꯤ ꯃꯇꯝꯅꯤ ꯚꯤꯗꯤꯌꯑꯣ ꯐꯣꯇꯣ ꯍꯥ ꯀꯦꯃꯦꯔꯥꯃꯦꯟ ꯃꯌꯥꯝꯗ ꯌꯦꯡꯉꯨꯗꯅ ꯐꯣꯇꯣꯒ꯭ꯔꯥꯐꯔ ꯃꯌꯥꯝꯗꯣ ꯌꯦꯡꯉꯗꯅ ꯂꯨꯍꯣꯡꯕꯒꯤ
ꯑꯩꯈꯣꯏꯁꯦ ꯀꯩꯅꯣꯗꯨꯗ ꯂꯩꯌꯦ ꯂꯝ ꯂꯝꯗꯤ ꯂꯩꯌꯦ ꯃꯁꯦ ꯇꯧꯕ ꯌꯥꯕꯖꯥꯠꯂꯥ ꯈꯪꯗꯦ
ꯑꯗꯨ ꯄꯥꯝꯃꯦꯕ ꯑꯩꯗꯤ ꯁꯤꯁꯦ ꯑꯩ ꯌꯥꯝ ꯀꯟꯅ ꯈꯟꯕ ꯗ꯭ꯔꯤꯝꯅ ꯑꯆꯧꯕ ꯑꯃꯅꯦꯕ ꯂꯝ ꯍꯦꯛ ꯂꯩꯕꯒ ꯁꯤꯒꯤ ꯄ꯭ꯂꯥꯟ ꯇꯧꯒꯦꯅ ꯑꯩꯁꯦ ꯈꯜꯂꯦꯕ ꯀꯩꯒꯤꯅꯣ ꯍꯥꯏ ꯀꯥꯟꯗ ꯌꯦꯡꯉꯣꯅꯦ ꯅꯪ ꯀꯨꯟꯗꯣꯗꯣ ꯄꯥꯜꯂꯦ ꯅꯪ ꯑꯣꯔꯗꯔ ꯑꯗꯨꯝ ꯇꯧꯔꯛꯑꯅꯤ ꯃꯣꯏꯅ ꯀꯨꯟꯗꯣꯗꯣ ꯂꯨꯍꯣꯡꯉꯝꯗꯥꯏꯗ ꯐꯪꯗꯕ ꯍꯦꯛꯄ ꯊꯤꯕ ꯈꯣꯠꯄ ꯇꯧꯅ ꯇꯟꯕꯅꯤ ꯏꯟꯁꯇꯥꯒ꯭ꯔꯥꯝ ꯍꯥꯞꯄꯦ ꯈꯜꯂꯣꯅꯦꯀꯣ ꯀꯨꯟꯗꯣ ꯁꯨꯃꯥꯏꯅ ꯑꯗꯨ ꯅꯠꯇ꯭ꯔꯒ ꯏꯁꯥꯅ ꯂꯥꯛꯆꯔꯦ ꯍꯦꯛꯆꯒꯦ ꯍꯥꯏꯔꯁꯨ ꯌꯥꯗꯣꯏꯅꯦꯕ ꯃꯣꯏꯗꯤ ꯑꯗꯨꯒ ꯑꯩꯅ ꯈ꯭ꯋꯥꯏ ꯑꯩꯒꯤ ꯃꯤꯠꯇ ꯎꯔꯤꯁꯦ ꯑꯇꯩ ꯅꯠꯇꯦꯕ ꯚꯤꯗꯤꯑꯣ ꯅꯝꯕ ꯁꯣꯏꯗꯅ ꯂꯥꯛꯀꯅꯤ ꯍꯥꯏꯕꯁꯦ ꯑꯩꯒꯤ ꯊꯥꯖꯕꯅꯦꯕ- ꯑꯗ ꯀꯩꯅꯣ ꯑꯩꯈꯣꯏ ꯃꯅꯤꯄꯨꯔꯗ ꯌꯦꯡꯉꯣ ꯁꯦꯝ ꯄꯥꯕꯤ ꯑꯃ ꯑꯅꯤ ꯍꯧꯕꯗ ꯑꯦꯄꯜ ꯐꯥꯝꯗ ꯕꯤꯗꯤꯑꯣ ꯅꯝꯕ ꯂꯥꯛꯅꯗ꯭ꯔꯥ ꯐꯝ ꯃꯆꯥꯕ ꯂꯥꯛꯅꯩ ꯅꯠꯇ꯭ꯔꯥ ꯑꯗꯨꯒ ꯀꯩꯅꯣꯝꯃ ꯍꯧꯕꯗ ꯀꯩꯅꯣꯝ ꯐꯥꯝ ꯑꯃ ꯇꯧꯕꯗ ꯑꯗꯩ ꯏꯁꯇ꯭ꯔꯣꯕꯦꯔꯤ ꯐꯥꯔꯝ ꯇꯧꯕꯗ ꯆꯠꯅꯔꯤ ꯃꯌꯥꯝꯗꯨ ꯌꯦꯡꯉꯣ ꯑꯗꯨꯗꯤ ꯁꯤꯖꯟꯅꯜ ꯑꯣꯏꯕ ꯄ꯭ꯂꯥꯟ ꯉꯥꯛꯇꯅꯤ ꯅꯠꯇ꯭ꯔꯥ ꯑꯗꯣ ꯀꯨꯟꯗꯣꯁꯦ ꯑꯗꯨꯝ ꯆꯍꯤ ꯆꯨꯞꯄ ꯁꯥꯠꯇꯣꯏꯅꯤ ꯑꯗꯨꯗꯣ ꯂꯨꯍꯣꯡꯕ ꯍꯥꯏꯁꯦ ꯑꯩꯈꯣꯏꯗꯤ ꯃꯅꯤꯄꯨꯔꯒꯤ ꯁꯤꯖꯟꯁꯦ ꯁꯨꯡꯂꯦꯞ ꯂꯦꯞꯄꯣꯠꯇꯦ ꯅꯠꯇ꯭ꯔꯥ ꯑꯗꯨꯗ ꯅꯪ ꯎꯔꯕ ꯅꯠꯇ꯭ꯔꯣ ꯏꯟꯁꯇꯥꯒ꯭ꯔꯥꯝꯗ ꯐꯣꯇꯣꯒ꯭ꯔꯥꯐꯔ ꯃꯌꯥꯝ ꯑꯃꯅ ꯆꯥꯛꯀꯧꯕꯒꯤ ꯄ꯭ꯔꯤ ꯋꯦꯗꯤꯡꯒꯤ ꯄꯣꯁ ꯋꯦꯗꯤꯡꯒꯤ ꯍꯥ ꯑꯗꯨꯒꯤ ꯑꯗꯥꯒꯤꯅ ꯅꯝꯃꯤꯕ ꯐꯣꯇꯣ ꯃꯌꯥꯝꯗꯣ ꯏꯚꯟ ꯑꯉꯥꯡ ꯄꯣꯛꯑꯝꯗꯥꯏꯒꯤ ꯄ꯭ꯔꯦꯅꯦꯟ ꯑꯣꯏꯕꯒꯤꯐꯧ ꯅꯝꯃꯦ ꯃꯦꯃꯣꯔꯤ ꯑꯣꯏꯅꯕꯅ ꯑꯗꯨ ꯑꯣꯏꯇꯥꯔꯗꯤ ꯁꯣꯝ ꯅꯥꯀꯟꯗ ꯀꯣꯟꯗꯣꯐꯧꯇ ꯃꯣꯏꯅ ꯍꯨꯛꯅꯒꯤꯕ ꯀꯨꯟꯗꯣꯗꯣ ꯃꯣꯏꯅ ꯌꯣꯛꯁꯤꯜꯂꯒ ꯊꯝꯗ꯭ꯔꯣ ꯐ꯭ꯔꯦꯝꯒ ꯆꯜꯂꯒ ꯐ꯭ꯔꯦꯝ ꯆꯟꯕ ꯀꯥꯡꯕꯨ ꯑꯃ ꯕꯤ ꯇꯧꯔꯤꯅꯦꯕ ꯑꯗꯨ ꯑꯣꯏꯇꯥꯔꯗꯤ ꯀꯨꯟꯗꯣꯗꯨꯒꯤ ꯂꯧꯅꯕ ꯍꯣꯠꯅꯔꯛꯄ ꯃꯇꯝꯗ ꯃꯣꯏ ꯐꯣꯇꯣ ꯅꯝꯕ ꯂꯥꯛꯀꯦ ꯍꯥꯏꯔꯛꯀꯅꯤ ꯍꯥꯏꯗꯤ ꯍꯦꯛ ꯀꯗꯕ ꯅꯨꯄꯤꯗꯨꯅ ꯀꯩꯅꯥ ꯑꯣꯏꯗꯣꯏ ꯅꯨꯄꯤꯗꯨꯅ ꯃꯁꯥꯅ ꯍꯦꯛꯄ ꯂꯥꯛꯍꯟꯅꯕꯒꯤ ꯚꯕꯤꯗꯤꯑꯣ ꯂꯧꯒꯦ ꯍꯥꯏꯔꯛꯀꯅꯤ ꯐꯖꯔꯕꯅꯤꯅ ꯐꯖꯅ ꯁꯥꯠꯂꯕꯅꯤꯅ ꯑꯗꯨꯒꯨꯝꯕ ꯃꯌꯥꯝ ꯊꯣꯛꯂꯛ ꯀꯅꯦꯕ ꯑꯩꯈꯣꯏ ꯃꯅꯤꯄꯨꯔꯗꯗꯤ ꯁꯤꯅꯦꯕ ꯑꯩꯅ ꯃꯤꯠꯇꯁꯛ ꯒꯠꯂꯤꯁꯦ ꯑꯗꯣ ꯑꯩꯅ ꯍꯌꯦꯡ ꯀꯩꯒꯨꯝꯕ ꯂꯝꯁꯦ ꯂꯩꯇꯥꯔꯒꯗꯤ ꯁꯨꯡꯇꯧ ꯇꯧꯗ꯭ꯔꯤꯕ ꯄꯣꯠꯅꯤꯀꯣ ꯍꯌꯦꯡ ꯈꯟꯖꯜꯂꯣ ꯅꯪ ꯅꯣꯏꯅ ꯇꯧꯒꯦꯁꯨ ꯀꯩꯁꯨ ꯀꯥꯏꯗꯦ ꯁꯨꯡꯇꯧ ꯇꯧꯗ꯭ꯔꯤꯕ ꯄꯣꯠꯅꯤ ꯁꯤꯁꯦ ꯍꯦꯛ ꯇꯧꯔꯛꯄ ꯃꯇꯝꯗ ꯀꯨꯟꯗꯣꯁꯦ ꯆꯍꯤ ꯆꯥꯃ ꯆꯞ ꯃꯥꯟꯅ ꯊꯥꯍꯧꯒꯗꯝꯕꯅꯦ ꯆꯍꯤ ꯀꯌꯥ ꯆꯪꯅ ꯃꯥꯁꯦ ꯌꯥꯝꯗ꯭ꯔꯕꯗ ꯇꯨ ꯑꯣꯔ ꯊ꯭ꯔꯤ ꯌꯔꯁ ꯃꯅꯨꯡꯗꯗꯤ ꯃꯥ ꯆꯥꯎꯔꯅꯦꯕ ꯑꯗꯨꯒ ꯑꯗꯨꯝ ꯄꯥꯟꯕꯅꯦꯕ ꯁꯠ ꯂꯥꯎꯅ ꯃꯥꯅ ꯄꯥꯜꯂꯛꯀꯗꯣꯏꯁꯦ ꯍꯧꯖꯤꯛ ꯄꯥꯜꯂꯤ ꯀꯨꯟꯗꯣ ꯄꯥꯜꯂꯤꯀꯣ ꯍꯧꯖꯤꯛꯁꯦ ꯍꯧꯖꯤꯛꯐꯥꯎ ꯄꯥꯜꯂꯤ ꯑꯗꯨꯗ ꯑꯒꯁ ꯁꯦꯞꯇꯦꯝꯕꯔ ꯁꯋꯥꯏꯁꯦ ꯈꯤꯇꯪ ꯂꯦꯞꯇꯣꯏ ꯃꯥꯜꯂꯦꯕꯀꯣ ꯑꯣꯛꯇꯣꯕꯔ ꯅꯕꯦꯝꯕꯔ ꯗꯤꯁꯦꯝꯕꯔ ꯖꯅꯋꯥꯔꯤ ꯐꯦꯕꯋꯥꯔꯤꯁꯤꯗ ꯄꯥꯡꯈꯠꯂꯛꯀꯗꯣꯏꯅꯦꯕ ꯑꯃꯨꯛ ꯈꯤꯇꯪ ꯈꯠꯇꯅ ꯈꯪꯉꯕ ꯋꯥꯏꯠꯁꯦ ꯑꯩꯈꯣꯏ ꯂꯩꯀꯥꯏꯗ ꯀꯨꯟꯗꯣ ꯍꯧꯕ ꯊꯤꯕ ꯐꯪꯗ꯭ꯔꯤ ꯍꯧꯖꯤꯛ ꯀꯨꯟꯗꯣ ꯐꯪꯗ꯭ꯔꯦ ꯐꯪꯗ꯭ꯔꯕꯅꯤꯅ ꯀꯩꯗꯧꯔꯦ ꯃꯅꯥ ꯈꯔ ꯍꯥꯞꯄꯦ ꯑꯗꯒꯤ ꯅꯣꯏꯒꯤ ꯀꯩ ꯄꯪꯀꯣꯠ ꯍꯥꯏꯕ꯭ꯔ ꯈꯪꯗꯦ ꯑꯃ ꯍꯥꯏꯅꯕꯗꯣ ꯂꯩ ꯑꯃ ꯂꯩꯕꯗꯣ ꯑꯉꯧꯕ ꯑꯃ ꯑꯪꯀꯣꯠ ꯍꯥꯏꯕ꯭ꯔꯥ ꯑꯗꯨ ꯈꯔ ꯍꯥꯞꯄꯦ ꯑꯗꯣ ꯑꯗꯨ ꯀꯨꯟꯗꯣꯁꯦ ꯑꯃꯅꯤꯈꯛ ꯍꯧꯕꯅꯤꯅ ꯄꯥꯟꯗ꯭ꯔꯤꯅꯦꯕ ꯑꯩꯒꯤꯗꯨꯗꯤ ꯐꯥꯝ ꯑꯣꯏꯅ ꯇꯧꯔꯛꯄꯅꯤꯅ ꯑꯃ ꯑꯅꯤꯗꯣ ꯑꯩꯁꯨ ꯆꯤꯊꯅꯥꯟꯊꯕ ꯄꯥꯜꯍꯧꯕ ꯂꯩꯔꯣꯏꯗ꯭ꯔꯥ ꯐꯪꯉꯛꯇ꯭ꯔꯀꯥꯟꯗ ꯑꯗꯨꯒꯤ ꯋꯥꯅꯤꯗ ꯑꯗꯨ ꯂꯦꯞꯇꯅ ꯑꯗꯨꯝ ꯁꯄ꯭ꯂꯥꯏ ꯇꯧꯕ ꯉꯝꯅꯤ ꯍꯥꯏꯕ
ꯀꯩꯅꯣ ꯇꯧ ꯌꯥꯅꯤꯅꯦ ꯀꯨꯟꯗꯣꯁꯦ ꯑꯩꯈꯣꯏꯒꯤ ꯑꯦꯜ ꯐꯥꯔꯝ ꯇꯧꯕ ꯃꯇꯝꯗ ꯃꯣꯏꯒꯤ ꯄꯜꯂꯤꯗ ꯈꯛꯇꯪ ꯊꯥꯗ꯭ꯔꯅꯦ
ꯎꯝ
ꯄꯂꯤꯗ ꯊꯥꯔꯒ ꯅꯥꯀꯟ ꯅꯥꯀꯟꯁꯤꯅ ꯑꯩꯈꯣꯏꯅ ꯉꯥ ꯉꯥ ꯑꯗꯨꯝ ꯌꯣꯜꯂꯁꯨ ꯂꯩꯇ꯭ꯔ ꯁꯥꯏꯠ ꯁꯥꯏꯗꯠꯇ ꯂꯣꯏꯅꯃꯛ ꯑ ꯑꯗꯨꯃꯥꯏꯅ ꯀꯨꯟꯗꯣꯁꯤꯁꯨ ꯑꯗꯨꯃꯥꯏꯅ ꯊꯥꯔꯒ ꯄꯂꯤꯗ ꯆꯥꯎꯅ ꯈ ꯄ
ꯎꯝ ꯌꯥꯟꯊꯠꯂꯔꯣꯏꯗꯕꯅꯦ ꯃꯥꯗꯤ ꯀꯣ ꯃꯁꯥ ꯁꯟꯇꯣꯛꯑꯔꯣꯏ ꯌꯥꯟꯊꯠꯂꯔꯣꯏ ꯆꯥꯎ ꯆꯥꯎꯅ ꯆꯥꯎ ꯆꯥꯎꯅ ꯍꯧꯍꯟꯕꯤꯗꯣ ꯈꯪꯕ꯭ꯔꯥ ꯌꯥꯝ ꯆꯥꯎꯔꯤꯉꯣꯏ ꯃꯥ ꯄꯥꯟꯕ ꯍꯦꯜꯂꯦꯕ ꯃꯁꯤꯡꯁꯦ ꯑꯩꯈꯣꯏꯅ ꯌꯨꯝꯗ ꯊꯥꯕꯗꯤ ꯃꯁꯥ ꯅꯨꯡꯁꯥ ꯈꯔ ꯁꯥꯟꯇꯠ ꯈꯣꯠꯇꯠꯇꯅ ꯑꯗꯨꯝ ꯇꯧꯋꯤꯗꯅ
ꯈꯪꯗꯦꯅꯦ ꯍꯦꯛ ꯇꯧꯔꯤꯁꯦꯀꯣ ꯑꯩꯈꯣꯏ ꯂꯝꯗ ꯂꯩꯌꯦ ꯂꯝꯗ ꯂꯩꯕꯁꯦ ꯌꯨꯝꯒꯤ ꯀꯥꯡꯕꯨꯁꯦ ꯄꯔꯃꯤꯁꯟ ꯄꯤꯔꯛꯀꯅꯤ ꯄꯤꯔꯛꯑꯣꯏ ꯈꯪꯗꯕ ꯌꯨꯝꯒꯤ ꯃꯤꯁꯤꯡꯁꯦꯀꯣ ꯀꯩꯅꯣꯝ ꯇꯧꯒꯦ ꯍꯥꯏꯔꯁꯨ ꯍꯦꯛꯇ ꯌꯥꯗꯕ ꯃꯁꯤꯗꯅꯤꯅꯦ ꯐꯔꯛ ꯇꯥꯏ ꯑꯗꯣ ꯀꯨꯟꯗꯣꯒꯤꯁꯤꯃ ꯌꯥꯏꯌꯦ ꯃꯗꯨꯗꯨꯃ ꯈꯟꯅꯕ
ꯑꯗꯨꯅꯦ ꯑꯣ ꯁꯤꯃꯗꯤ ꯐꯖꯅ ꯐꯪꯅꯤꯅ ꯑꯩꯅ ꯑꯩꯒꯤ ꯋꯥꯈꯜꯗ ꯑꯗꯨꯃꯗꯤ ꯐꯖꯅ ꯀꯩꯅꯣ ꯑꯣꯏꯅꯦꯅ ꯈꯜꯂꯦ ꯁꯤ ꯃꯤ ꯇꯧꯅꯗ꯭ꯔꯤꯕꯅꯤ ꯃꯤꯒꯤ ꯋꯥ ꯋꯥꯈꯟꯗꯁꯨ ꯀꯩꯝ ꯅꯥ ꯑꯇꯇꯩ ꯋꯥꯈꯟꯗꯁꯨ ꯂꯩꯇ꯭ꯔꯤꯕꯅꯤ ꯌꯦꯡꯉꯣ ꯅꯪ ꯀꯨꯟꯗꯣꯁꯦ ꯁꯤꯖꯤꯟꯅꯗꯅ ꯑꯩꯈꯣꯏ ꯃꯩꯇꯩ ꯍꯥꯏꯕ ꯐꯨꯔꯨꯞꯁꯤꯒꯤ ꯂꯨ ꯍꯣꯡꯕꯗ ꯀꯅꯥꯁꯨ ꯍꯨꯟꯗꯣ ꯌꯥꯎꯗꯅ ꯍꯣꯡꯉꯔꯣꯏꯗꯕꯅꯦꯕ ꯑꯩꯁ ꯑꯩꯅ ꯁꯤꯈ꯭ꯔꯕꯣ ꯍꯛꯇ ꯅꯪ ꯀꯨꯟꯗꯣꯁ ꯁꯤꯖꯤꯟꯅꯍꯧꯗꯣꯔꯔꯕꯅꯦꯕ ꯇꯉꯥꯏ ꯐꯗꯅ ꯀꯥꯏ ꯀꯥꯏꯗꯅꯣ ꯀꯥꯆꯤꯟ ꯀꯨꯌꯥꯗ ꯊꯤꯕ ꯆꯠꯅꯔꯤ ꯅꯠꯇ꯭ꯔꯣ ꯍꯧꯖꯤꯛꯇꯤ ꯌꯨꯝꯒꯤ ꯌꯨꯝꯒꯤ ꯕꯤꯜꯗꯤꯡ ꯕꯤꯜꯗꯤꯡ ꯉ ꯉꯥꯏꯁꯜꯂꯛꯑꯦ ꯌꯦꯡꯉꯣ ꯏꯝꯐꯥꯜ ꯃꯅꯨꯡꯗꯕꯨ ꯄꯥꯝꯕꯤ ꯍꯧꯕ ꯀꯅꯥ ꯀꯅꯥ ꯂꯩꯔꯤꯒꯦꯕ ꯌꯨꯝꯗ ꯂꯩꯇ꯭ꯔꯦꯕ ꯆꯥꯎꯈ꯭ꯔꯕ ꯈꯨꯔꯥꯏ ꯂꯩꯕꯥꯛꯁꯤꯗ ꯈꯨꯟꯗꯣ ꯄꯥꯝꯕꯤ ꯍꯧꯕꯁꯦ ꯀꯌꯥꯝ ꯂꯩꯔꯝꯗꯣꯔꯤꯒꯦ
ꯑꯗꯨꯕꯨ ꯕꯤꯖꯤꯅꯦꯁ ꯕꯤꯖꯤꯅꯦꯁꯇꯨꯕꯨ ꯀꯌꯥꯝ ꯆꯥꯎꯊꯣꯛ ꯀꯌꯥꯝ ꯆꯥꯎꯉꯝꯦ ꯇꯧꯔꯤꯁꯤ
ꯗꯔꯤ ꯗ꯭ꯔꯦꯟ ꯃꯔꯛꯁꯤꯗ ꯀꯩꯗꯧ ꯉꯝꯃꯣꯏꯗꯣꯏꯅꯣ
ꯀꯩꯗꯧ ꯉꯝꯃꯣꯏꯗꯣꯏꯅꯣ ꯑꯁꯇꯣ ꯑꯥ ꯋꯥꯇꯔꯃꯦꯂꯂꯣꯟ ꯐꯥꯝ ꯇꯧꯕꯧꯇ ꯇꯥꯈꯠꯇꯅ ꯆꯠꯂꯒ ꯆꯥꯅꯔꯦ ꯑꯗꯨꯒ
ꯎ ꯑꯗꯨ ꯋꯥꯇꯔꯃꯦꯂꯟ ꯐꯥꯔꯝ ꯇꯧꯕꯁꯤꯗꯛꯈꯠꯄꯅ ꯆꯠꯂꯒ ꯆꯥꯅꯔꯤꯁꯦ ꯃꯣꯏ ꯋꯥꯇꯔꯃꯦꯂꯂꯣꯟ ꯊꯥꯕ ꯀꯥꯡꯕꯨꯁꯦ ꯀꯌꯥꯝ ꯇꯣꯡꯕꯗꯅꯣ
ꯇꯣꯡꯅꯤ ꯇꯣꯡꯅꯤ ꯇꯣꯡꯗꯅ ꯇꯣꯡꯗꯅꯕꯨ ꯊꯥꯔꯤꯅꯤ ꯑꯗꯨꯅꯕꯨ ꯀꯩꯅꯣ ꯄꯦꯀꯦꯠ ꯇꯧ ꯈꯔ ꯀꯩꯅꯣ ꯇꯧꯍꯟꯕ ꯑꯃ ꯗꯔꯀꯥꯔ ꯑꯣꯏ ꯑꯦꯗꯚꯔꯇꯥꯏꯁ ꯐꯖꯕ ꯃꯤꯠ ꯅꯥ ꯊꯛꯍꯟꯕ ꯃꯌꯥꯝ ꯃꯃꯥꯡꯗ ꯈꯤꯇꯣ ꯁꯣ
ꯑꯦꯗꯚꯔꯇꯥꯏꯁꯀꯤ ꯍꯥꯏꯔꯒꯗꯤꯅꯦ ꯑꯩꯅ ꯑꯃ ꯍꯥꯏꯒꯦꯕ ꯀꯩꯅꯣ ꯇꯧꯕ ꯑꯃ ꯑꯩꯅ ꯈꯪꯖꯕꯗꯀꯣ ꯍꯟꯇꯛ ꯁꯅꯥꯄꯥꯥꯠꯅ ꯑꯝ ꯂꯩꯕꯤꯗꯣ ꯈꯪꯕ꯭ꯔꯥ
ꯈꯪꯗꯤꯌꯦ
ꯄꯥꯠ ꯑꯉꯧꯕ ꯁꯛꯐꯝꯒꯤ ꯌꯥꯝꯅ ꯏꯟꯁꯇꯥꯒ꯭ꯔꯥꯝꯗ ꯄꯥꯏꯔꯦꯜ ꯑꯣꯏꯕꯗ
ꯀꯩ ꯕꯥ
ꯊꯝꯕꯥꯜ ꯑꯉꯧ ꯁꯥꯠꯄꯒꯤ ꯏꯟꯁꯇꯥꯒ꯭ꯔꯝꯗ ꯕꯥꯏꯔꯦꯜ ꯑꯣꯏꯗꯣ ꯈꯪꯕꯔꯥꯕ
ꯑꯣ ꯈꯪꯉꯦ
ꯑꯗꯨ ꯃꯐꯝꯗꯣ ꯑꯩꯈꯣꯏ ꯁꯤꯗꯅꯦ ꯑꯩꯈꯣꯏ ꯃꯅꯥꯛꯇꯅꯦꯕ ꯑꯩꯈꯣꯏ ꯈꯨꯨꯟꯅꯦꯕ ꯑꯗꯣ ꯏꯃꯥꯟꯅꯕ ꯑꯃꯅ ꯃꯥꯁꯦ ꯗ꯭ꯔꯣꯟꯒꯁꯨ ꯄꯥꯏꯌꯦꯕꯀꯣ ꯑꯗꯨꯗ ꯃꯥꯅ ꯚꯗꯤꯑꯣ ꯃꯥꯒꯤ ꯑꯦꯀꯥꯎꯟꯗ ꯊꯥꯒꯠꯂꯦꯕ ꯈ꯭ꯋꯥꯏ ꯑꯍꯥꯟꯕ ꯑꯣꯏꯅ ꯑꯗꯨ ꯊꯥꯒꯠꯄꯗꯒꯤ ꯗ꯭ꯔꯣꯟ ꯄꯥꯏꯔ ꯊꯥꯒꯠꯄꯗꯒꯤ ꯃꯊꯪ ꯃꯊꯪ ꯃꯊꯪ ꯃꯊꯪ ꯆꯠꯅꯔꯒ ꯑꯗꯨꯝ ꯏꯟꯁꯇꯥꯒ꯭ꯔꯥꯝꯁꯤꯗ ꯚꯥꯏꯔꯦꯜꯁꯤ ꯑꯗꯨꯝ ꯑꯣꯏꯈ꯭ꯔꯀꯥꯟꯗ ꯑꯗꯨꯃꯥꯏꯅ ꯇꯧꯈꯤꯕꯅꯦꯕ ꯑꯗꯨꯅ ꯍꯧꯖꯤꯛꯁꯦ ꯁꯤꯅꯔꯤ ꯐꯖꯕ ꯍꯥꯏꯒꯗ꯭ꯔꯥ ꯑꯩꯁꯨ ꯃꯉꯥꯏꯔꯦ ꯁꯤꯅꯔꯤ ꯐꯖꯕ ꯍꯥꯏꯁꯦ ꯑꯗꯨꯝ ꯑꯃꯗ ꯈꯣꯡꯖꯣꯝꯗ ꯆꯠꯅꯤꯡꯉꯦ ꯈꯣꯠꯂꯦꯅ ꯇꯧꯔꯤꯁꯤꯅꯦꯕ ꯅꯠꯇ꯭ꯔꯥ ꯑꯗꯨꯅ ꯁꯤꯅꯔꯤ ꯐꯖꯕꯗꯣ ꯑꯗꯨꯃꯥꯏꯅ ꯀꯩꯅꯣ
ꯎ ꯎꯝ ꯎꯝ ꯎꯝ ꯎꯝ ꯎꯝ ꯂꯣꯏꯔꯦ ꯀꯕꯣꯛꯀꯪ ꯂꯝꯐꯦꯟꯗ ꯀꯕꯣꯛꯀꯪ ꯁꯥꯠꯄꯗꯣ ꯀꯤꯝ ꯅꯠ ꯇꯦꯛ ꯀꯕꯣꯛꯀꯪ ꯁꯥꯠꯄꯗ ꯇꯤꯜꯂꯤꯕ ꯃꯌꯥꯝꯗꯣ ꯑꯝꯇ ꯌꯦꯡꯉꯣ
ꯍꯣꯏ ꯍꯣꯏ ꯑꯗꯨꯅꯤ ꯑꯣ ꯍꯧꯖꯤꯛ ꯑꯩꯈꯣꯏꯒꯤ ꯍꯧꯖꯤꯛ ꯊꯝꯕꯥꯜꯗꯣ ꯑꯩꯈꯣꯏꯅ ꯃꯗꯨꯒꯤ ꯄꯣꯠꯁꯦ ꯍꯟꯗꯛꯇ ꯂꯩꯕ ꯅꯠꯇꯦ ꯊꯥꯏꯅ ꯑꯩꯈꯣꯏꯅ ꯑꯉꯥꯡ ꯑꯣꯏꯔꯤꯉꯩ
ꯇꯧꯔꯕꯅꯦꯕꯀꯣ ꯑꯗꯣ ꯀꯅꯥꯝꯇꯅ ꯑꯦꯠꯚꯔꯇꯥꯏꯁꯇꯣ ꯇꯧꯊꯣꯛꯄꯤꯗꯦꯕꯀꯣ ꯍꯥꯏꯗꯤ ꯀꯩꯔꯤꯒꯤꯁꯨ ꯑꯦꯠꯚꯔꯇꯥꯏꯁ ꯇꯧꯔꯨꯅꯤ ꯑꯗꯨꯒꯤ ꯄꯣꯠꯅ ꯈꯟꯅꯕꯗꯣ ꯑꯗꯨꯗ ꯍꯟꯗꯛꯇꯤ ꯗꯔꯣꯟꯒꯗꯣ ꯂꯩꯔꯕꯅꯤꯅ ꯃꯤꯗꯣ ꯍꯧꯖꯤꯛꯇꯤ ꯑꯦꯁꯇꯦꯇꯤꯛ ꯕꯤꯗꯤꯑꯣ ꯃꯌꯥꯝ ꯇꯧꯅꯕꯅꯤꯅ ꯕꯤꯗꯤꯑꯣꯗꯣ ꯅꯝꯕ ꯃꯥꯟ ꯊꯥꯒꯠꯂꯨꯕꯅꯤ ꯊꯥꯒꯠꯂꯨ ꯃꯇꯝꯗ ꯃꯤꯗꯣ ꯃꯌꯥꯝ ꯂꯥꯛꯑꯦ ꯍꯧꯖꯤꯛ ꯍꯥꯟꯅꯗꯤ ꯄꯩꯁꯥ ꯂꯧꯕ ꯂꯧꯗꯕ ꯀꯔꯤꯝ ꯈꯟꯅꯔꯝꯗꯦ ꯑꯍꯥꯟꯕꯒꯤ ꯂꯥꯛꯄ ꯃꯌꯥꯝꯗꯨꯗꯗꯤ ꯑꯗꯨꯝ ꯊꯝꯕꯥꯜꯁꯦ ꯂꯥꯛꯑ ꯂꯥꯛꯑꯒ ꯄꯪ ꯍꯦꯛꯇ ꯍꯦꯛꯑꯒ ꯄꯪꯄꯗ ꯐꯅꯒꯤ ꯃꯤ ꯀ꯭ꯔꯤ ꯀꯔꯤꯦꯛ ꯏꯟꯅꯩ ꯍꯧꯖꯤꯛꯇꯤ ꯃꯤꯁꯨ ꯂ ꯍꯦꯟꯃꯜꯂꯕꯅꯤꯅ ꯊꯝꯕꯥꯜ ꯆꯠꯐꯝꯒꯤ ꯃꯄꯨꯁꯤꯡꯗꯣ ꯃꯣꯏꯅ ꯆꯪꯕꯒꯤ ꯄꯩꯁꯥ ꯂꯧꯈ꯭ꯔꯦꯕ ꯑꯗꯨꯃꯥꯏꯅ ꯇꯧꯔꯦ ꯑꯗꯨꯒ ꯅꯍꯥꯟ ꯅꯣꯡꯃꯥꯏꯖꯤꯡ ꯅꯨꯃꯤꯠ ꯁꯤꯗꯩꯁꯤꯗ ꯑꯩꯈꯣꯏꯒꯤ ꯈꯨꯟꯒꯤ ꯂꯝꯕꯤꯁꯦ ꯈꯨꯠꯆꯤꯟꯅ ꯑꯃꯝ ꯆꯤꯜꯂꯦꯕ ꯒꯥꯔꯤꯁꯤꯅ ꯃꯊꯪ ꯃꯊꯪ ꯃꯊꯪ ꯃꯊꯪ ꯂꯥꯛꯑꯒꯅꯦ ꯁꯟꯗꯦ ꯑꯣꯏꯕꯒꯤꯀꯣ ꯀꯥꯡ ꯃꯌꯥꯒꯣꯏꯕꯒꯤ ꯃꯤꯁꯦ ꯈꯨꯌꯥ ꯑꯃ ꯌꯥꯝ ꯂꯥꯛꯑꯦꯕ ꯑꯗꯨꯃꯥꯏꯅ ꯇꯧꯔꯒ ꯃꯣꯏ ꯄꯩꯁꯥꯗꯣ ꯌꯥꯝ ꯇꯥꯜꯂꯦꯕ
ꯇꯥꯟꯗꯗꯤ ꯀꯩꯅꯣ ꯑꯗꯨꯅꯕꯨ ꯑꯩꯅ ꯍꯥꯏꯁꯤꯅꯦ ꯕꯤꯖꯤꯅꯦꯁꯁꯦ ꯑꯩꯈꯣꯏꯅꯗꯤ ꯈꯟꯕ ꯑꯗꯨꯕꯨ ꯑꯗꯨꯝ ꯂꯥꯛꯀꯅꯦꯕ ꯑꯗꯨꯒꯤ ꯋꯥꯅꯤꯗ ꯑꯩꯅ ꯍꯥꯏꯅꯤꯡꯉꯤꯁꯦ ꯍꯧꯖꯤꯛꯀꯤ ꯑꯩꯅ ꯍꯥꯏꯁꯦ ꯀꯨꯟꯗꯣꯁꯦ ꯃꯅꯤꯄꯨꯔꯗ ꯑꯍꯥꯝꯕ ꯑꯣꯏꯗꯣꯏꯅꯤ ꯑꯗꯨꯒꯤ ꯋꯥꯅꯤꯗ ꯑꯗꯨ ꯉꯥꯏꯈꯣ ꯑꯩ ꯑꯩ ꯑꯩ ꯍꯧꯗꯣꯡꯁꯤ ꯊꯣꯡꯒꯥꯜꯂꯣꯝ ꯊꯣꯛꯈ꯭ꯔꯦ ꯑꯝꯇ ꯀꯧꯁꯟꯒꯤ ꯄꯥꯏꯌꯨꯀꯣ ꯃꯈꯥ ꯇꯥꯅ ꯑꯗꯨꯝ ꯀꯣꯟꯅ ꯁꯥꯟꯅꯁꯤ ꯎꯝ ꯎꯝ ꯃꯣꯕꯥꯏꯜ ꯐꯣꯟꯗꯤ